ꯇꯥꯔꯥꯔꯕꯣ ꯇꯥꯔꯥꯔꯕꯣ
ꯒꯌꯥ ꯂꯩꯔꯝꯃꯤꯅꯦ ꯅꯪꯗꯤ ꯌꯥꯝ ꯈꯪꯉꯝꯃꯤꯅ ꯀꯔꯝ ꯀꯥꯟꯅꯕꯨ ꯁꯥꯟꯅꯔꯣ ꯈꯪꯉꯤꯅꯣ
ꯍꯧꯖꯤꯛꯀꯥꯟ ꯉꯁꯥꯏ ꯀꯩꯅꯣꯗ ꯍꯥꯏꯔꯤꯗꯤ ꯑꯗꯨꯝ ꯍꯧꯖꯤꯛꯀꯥꯟꯗꯤ ꯀꯩꯁꯨ ꯄ꯭ꯔꯣꯕ꯭ꯂꯦꯝ ꯂꯩꯇꯕꯅꯤ ꯈꯣꯠꯇ꯭ꯔꯕꯅꯤ ꯍꯥꯏꯔꯒ ꯍꯥꯏꯗꯦ
ꯑꯣ ꯑꯗꯨ ꯑꯗꯨ ꯑꯣꯏꯔꯕꯨꯗꯤ ꯐꯔꯦ ꯑꯩꯗꯤ ꯑꯗꯨꯃꯥꯏꯅ ꯇꯧꯕꯗꯣ ꯑꯃꯨꯛ ꯃꯣꯏꯒꯤ ꯍꯥꯏꯗꯤ ꯇꯧꯁꯤꯜꯂꯨꯔꯒ ꯌꯥꯗꯕꯗꯨꯣ ꯅꯨꯡꯉꯥꯏꯇꯗꯅꯀꯣ ꯌꯥꯝ ꯇꯣꯏꯑꯦꯕ ꯍꯧꯖꯤꯛꯀꯥꯟꯗꯣ ꯌꯥꯗ꯭ꯔꯦ ꯐꯠꯇꯕꯗꯣ ꯃꯣꯏꯒꯤ
ꯎꯝ ꯍꯣꯏ ꯌꯥꯔꯦ ꯁꯤ ꯁꯤꯃꯇꯥꯟꯖꯦ ꯁꯅꯔꯁꯦ ꯅꯪ ꯑꯦ ꯄ ꯍꯥꯞꯄ꯭ꯔꯣ
ꯑꯦꯄꯤꯁ ꯍꯥꯞꯇꯦ ꯑꯁꯦꯡꯕ ꯚꯣꯏꯁꯅꯤ ꯉꯥꯡꯉꯁꯦ
ꯍꯟꯇꯞꯇꯣ ꯈꯔ ꯄꯤꯛꯊꯒꯨꯝ ꯇꯧꯑꯣ ꯈꯣꯟꯖꯦꯜꯗꯨꯣ ꯑꯗꯨꯗꯒꯤ ꯍꯪꯉꯟꯅꯤꯡꯉꯤ
ꯑꯣ ꯅꯪꯒꯤꯕꯨꯗꯤ ꯑꯗꯨꯝ ꯆꯞ ꯃꯥꯟꯅꯩ ꯑꯗꯨ ꯅꯪ ꯀꯩꯅꯣ ꯇꯧꯔꯕꯣ ꯃꯊꯛꯇ ꯀꯥꯏꯔꯣ ꯃꯊꯛꯇ ꯇꯨꯝꯗꯣꯏꯔꯣ ꯃꯊꯛ ꯃꯈꯥꯗ ꯂꯩꯔꯤꯕ꯭ꯔꯣ ꯀꯃꯥꯏꯅ ꯇꯧꯒꯦ
ꯃꯈꯥꯗ ꯂꯩꯔꯤ ꯑꯩ ꯑꯗꯨ ꯃꯟꯕꯒꯤ ꯇꯨꯝꯕꯁꯨ ꯌꯥꯔꯣꯏꯗꯣꯏꯅꯦꯕ ꯏꯔꯨꯊꯣꯛꯁꯤꯔꯥ ꯇꯧꯔꯁꯨ ꯏꯔꯨ ꯆꯨꯊꯣꯛꯄꯁꯨ ꯑꯃꯨꯛ ꯇꯟꯒꯨꯝ ꯇꯧꯕ ꯍꯥꯏꯗꯤ ꯏꯁꯥꯁꯦ ꯂꯦꯡꯅꯤꯡꯗ꯭ꯔꯦꯕꯀꯣ ꯑꯗꯨ ꯃꯐꯥꯗ ꯃꯥꯏꯒꯨꯝꯗ ꯅꯪ ꯇꯥꯔ ꯇꯣꯊꯣꯛꯑꯁꯤꯔꯥ ꯍꯌꯦꯡ ꯆꯦꯡ ꯀꯥꯊꯣꯛꯎꯔꯒ ꯍꯨꯃꯥꯡ ꯇꯥꯔ ꯍꯜꯂꯛꯄꯩꯗ ꯑꯗꯨꯝ ꯑꯗꯨꯃꯥꯏꯅ ꯆꯨꯊꯣꯛꯑꯁꯤꯔꯥ ꯈꯟꯕ
ꯈꯪꯗꯦ ꯑꯗꯨ ꯑꯗꯨ ꯀꯩꯅꯣ ꯇꯧꯗꯤ ꯀꯩꯅꯣꯗꯤ ꯇꯧꯕꯅꯦ ꯌꯨꯖ ꯊꯣꯛꯄꯅꯗꯤ ꯈꯤꯇꯪ ꯐ꯭ꯔꯦꯁ ꯑꯞ ꯑꯣꯏꯊꯣꯛꯑꯦ ꯑꯩꯒꯤ ꯑꯣꯏꯅꯗꯤ ꯉꯁꯤꯕꯨꯗꯤ ꯌꯥꯝ ꯀꯟꯅ ꯁꯥꯔꯛꯇꯕꯒꯤ ꯏꯁꯥꯁꯦ ꯊꯣꯏꯅ ꯅꯨꯡꯉꯥꯏꯇꯕ ꯑꯣꯏꯗꯦ ꯑꯗꯨꯁꯨ ꯈꯤꯇꯪ ꯅꯨꯡꯁꯥꯔꯒ ꯁꯥꯔꯛꯄ ꯑꯣꯏꯔꯒꯗꯤꯅꯦ ꯏꯁꯥꯁꯦ ꯍꯜꯂꯛꯄꯗ ꯑꯗꯨꯝ ꯇꯨꯝꯁꯤꯟꯐꯝ ꯈꯪꯉꯣꯏꯗꯕꯩ ꯇꯥꯏꯞꯇ ꯇꯧꯕꯗꯣ ꯐꯛꯆꯤꯜꯂꯒ ꯅꯞꯇꯛ ꯅꯞ ꯇꯛꯀ ꯇꯧꯔꯒ ꯈꯪꯗꯦ ꯑꯗꯨꯅ ꯏꯔꯨꯖ ꯊꯣꯛꯈ꯭ꯔꯒꯅ ꯏꯌꯥꯡ ꯌꯥꯡꯉꯒ ꯋꯥꯈꯜꯁꯨ ꯅꯨꯡꯉꯥꯏꯕꯗꯨ ꯅꯠꯇ꯭ꯔꯗꯤ ꯏꯁꯥꯎ ꯁꯥꯎꯅꯤꯡꯕꯩ ꯀꯩꯍꯣꯏ ꯑꯗꯨꯝ ꯇꯧꯔꯒ ꯍꯥꯏꯗꯤ ꯐꯃꯨꯡꯒꯤꯃꯛꯇꯕꯨ ꯀꯥꯈꯠꯂꯁꯨ ꯏꯁꯥ ꯍꯩꯅꯗꯕꯤꯁꯨ ꯇꯧꯋꯦꯕ ꯑꯩꯗꯤ ꯑꯗꯨ ꯑꯗꯨꯃꯥꯏꯅ ꯇꯧꯋꯦ ꯑꯗꯨ ꯌꯦꯡꯉꯣ ꯅꯪꯁꯨ ꯑꯗꯨ ꯏꯁꯨ ꯊꯣꯛꯄꯅꯗꯤ ꯐ꯭ꯔꯦꯁꯇꯤ ꯑꯣꯏꯗꯤ ꯑꯣꯏꯕꯅꯦ ꯅꯁꯥꯗꯨ ꯌꯥꯝ ꯋꯥꯔꯒꯗꯤ ꯈꯪꯗ꯭ꯔꯦꯀꯣ
ꯍꯣꯏ ꯑꯗꯨꯝ ꯑꯩꯁꯨ ꯈꯪꯉꯦꯕ ꯐ꯭ꯔꯦꯁ ꯎꯊꯣꯛꯄꯅꯦ ꯑ ꯑꯗꯣ ꯍꯧꯖꯤꯛꯇꯤ ꯑꯃꯨꯛ ꯑꯇꯣꯞꯄ ꯊꯕꯛ ꯀꯩꯀ ꯆꯠꯊꯣꯛꯧꯕ ꯂꯩꯇ꯭ꯔꯅꯤꯅ ꯃꯥꯏ ꯃꯤꯇꯪ ꯇꯥꯔꯒ ꯑꯗꯨꯝ ꯇꯨꯝꯊꯣꯛꯈ꯭ꯔꯁꯤꯔꯥ ꯁꯁꯨꯃꯥꯏꯅ ꯈꯟꯕ ꯍꯥꯏꯗꯤ ꯀꯩꯁꯨ ꯇꯧꯗꯕ ꯂꯩꯇ꯭ꯔꯤꯅꯣꯀꯣ ꯑꯗꯨꯃꯥꯏꯅ ꯃꯥꯏꯗꯪ ꯇꯥꯔꯒ ꯍꯛꯆꯥꯡ ꯍꯥꯏꯔꯒꯁꯨ ꯌꯥꯝ ꯃꯣꯏꯕ ꯈꯣꯠꯄ ꯑꯣꯏꯗꯕꯅꯤꯅ ꯑꯗꯒꯤ ꯊꯕꯛ ꯏꯪꯈꯥꯡ ꯁꯨꯔꯨꯕ ꯃꯑꯣꯡ ꯌꯥꯝ ꯇꯥꯕꯨ ꯑꯣꯏꯕꯁꯨ ꯅꯠꯇꯕꯅꯤꯅ ꯑꯗꯩ ꯏꯁꯥꯁꯨ ꯌꯥꯝ ꯁꯥꯒꯠꯄ ꯑꯣꯏꯗꯕꯅꯤꯅ ꯑꯗꯨꯝ ꯃꯥꯏꯗꯪ ꯇꯥꯔꯛꯑꯒ ꯑꯗꯨꯃꯥꯏꯅ ꯇꯨꯝꯃꯁꯤꯔꯥꯅ ꯈꯟꯕ ꯑꯗꯨꯗꯨꯒꯤꯅꯤꯅ
ꯍꯣꯏꯗꯤ ꯌꯥꯏꯗ ꯑꯗꯨꯕꯨꯗꯤ ꯅꯁꯥꯅ ꯅꯨꯡꯉꯥꯏꯖꯕ ꯑꯃ ꯑꯗꯨꯝ ꯇꯧꯔꯒ ꯇꯨꯝꯕ ꯀꯩꯁꯨ ꯀꯥꯏꯗꯦꯗꯀꯣ
ꯑꯗꯨ ꯅꯣꯏꯗꯤ ꯑꯗꯨꯝ ꯃꯤꯗꯤ ꯆꯥꯡ ꯅꯥꯏꯅ ꯂꯥꯛꯏꯔꯣ ꯀꯃꯥꯏꯅ ꯇꯧꯔꯤꯒꯦ ꯍꯧꯖꯤꯛꯀꯥꯟꯁꯤꯕꯣ
ꯍꯣꯏ ꯑꯗꯨꯝ ꯆꯥꯡ ꯅꯥꯅꯅ ꯂꯥꯛꯑꯦ ꯍꯥꯏꯕꯗꯤ ꯑꯗꯨꯝ ꯅꯣꯡꯃꯒꯤ ꯇꯔꯨꯛ ꯇꯔꯦꯠ ꯁ꯭ꯋꯥꯏꯁꯤꯗꯤ ꯑꯗꯨꯝ ꯑꯗꯨꯒꯤ ꯆꯥꯡꯗ ꯑꯗꯨꯝ ꯂꯥꯛꯑꯦ ꯑꯗꯨꯗꯒꯤ ꯑꯃꯨꯛ ꯑꯗꯨꯝ ꯈꯪꯅ ꯆꯥꯟꯅꯕ ꯂꯥꯛꯄ ꯌꯥꯎꯋꯦꯕꯀꯣ ꯈꯪꯅ ꯆꯥꯟꯅꯕ ꯂꯥꯛꯄ ꯃꯈꯩꯗꯨꯗꯤ ꯑꯗꯨꯝ ꯀꯩꯁꯨ ꯏꯁꯤꯟꯗꯦꯕꯀꯣ ꯀꯥꯎꯟ ꯇꯧꯁꯤꯟꯗꯕꯗꯣ ꯑꯗꯨꯒꯤ ꯑꯗꯨꯝ ꯑꯃ ꯅꯣꯡꯃꯒꯤ ꯑꯃ ꯅꯠꯇ꯭ꯔꯒ ꯑꯅꯤ ꯑꯗꯨꯝ ꯑꯗꯨꯃꯥꯏꯅ ꯑꯗꯨꯝ ꯄꯥꯗꯕꯁꯨ ꯌꯥꯎꯋꯦ ꯑꯗꯨꯁꯨ ꯍꯧꯖꯤꯛꯇꯤ ꯑꯗꯨꯝ ꯉꯁꯥꯏꯒꯤ ꯇꯔꯥꯃꯨꯛꯇꯤ ꯌꯧꯗꯦꯀꯣ ꯑꯗꯨꯒꯤꯁꯨ ꯑꯗꯨꯝ ꯃꯉꯥꯗꯤ ꯈꯤꯇꯪ ꯍꯦꯜꯂꯦ ꯑꯗꯨꯒ ꯑꯗꯨꯝ ꯑꯗꯨꯒꯤ ꯆꯥꯡꯗ ꯑꯗꯨꯃꯥꯏꯅꯗꯤ ꯂꯩꯌꯦ ꯉꯁꯤꯅꯨꯛ ꯀ ꯈꯤꯇꯪ ꯍꯟꯊꯕ ꯃꯥꯜꯂꯦ ꯉꯁꯤꯁꯦ ꯀꯩꯗꯧꯕꯅꯣ ꯈꯪꯗꯦ ꯑꯗꯨꯒ ꯉꯁꯤꯅ ꯑꯃꯨꯛ ꯀꯃꯥꯏꯅ ꯇꯧꯒꯦꯅ ꯑꯔꯣꯏꯕꯒꯤꯗꯣ ꯑꯗꯨꯗ ꯑꯁ ꯀꯩꯅꯣ ꯄꯨꯡ ꯑꯅꯤ ꯃꯈꯥꯏꯃꯨꯛꯀꯤ ꯆꯥꯡ ꯆꯪꯉꯦꯕ ꯑꯔꯣꯏꯕꯗꯣ ꯀꯩꯅꯣ ꯇꯧꯕꯒꯤ ꯑꯅꯤ ꯑꯍꯨꯝ ꯂꯧꯊꯣꯛꯄꯩ ꯇꯥꯏꯞꯇ ꯇꯧꯈ꯭ꯔꯕ ꯄꯣꯠꯇꯣ ꯅ ꯍꯥꯏꯗꯒꯤ ꯈꯪꯗꯦ ꯑꯁ ꯌꯥꯗꯕꯗ ꯑꯗꯨꯝ ꯌꯥꯗꯕꯒꯤ ꯇꯧꯕꯒꯤ ꯑꯃꯨꯛ ꯁꯦꯡꯗꯣꯛꯄ ꯑꯗꯩ ꯑꯃꯨꯛ ꯐꯣꯠꯆꯤꯟ ꯂꯣꯏꯔꯀꯥꯟꯗ ꯃꯇꯦꯛ ꯑꯃ ꯂꯩꯍꯧꯔꯤ ꯃꯥꯜꯂꯦꯅ ꯑꯃꯨꯛ ꯑꯃꯨꯛ ꯐꯣꯠꯄꯗꯣ ꯀꯛꯊꯠꯂꯒ ꯑꯃꯨꯛ ꯌꯦꯡꯉꯒ ꯑꯃꯨꯛ ꯑꯣꯠꯄ ꯑꯗꯩ ꯑꯃꯨꯛ ꯊꯨꯒꯥꯏꯔꯦ ꯀꯩꯀꯥꯗꯨ ꯁꯔꯨ ꯀꯩꯀꯥꯗꯨꯁꯨ ꯈꯔ ꯑꯗꯨꯒ ꯑꯃꯨꯛ ꯌꯦꯡꯉ ꯑꯗꯨꯒꯗꯤ ꯂꯥꯁꯇꯗꯤ ꯀꯩꯅꯣ ꯑꯣꯏꯔꯝꯕ ꯃꯈꯥꯗ ꯑꯃ ꯍꯧꯖꯕꯒꯤ ꯉꯧꯔꯒ ꯂꯩꯕꯗꯨꯗ ꯑꯃꯨꯛ ꯀꯩꯅꯣ ꯃꯥꯜꯂꯨꯕ ꯖꯥꯠꯅꯤꯗ ꯑꯗꯨꯃꯥꯏꯅ ꯇꯧꯕꯒꯤ ꯑꯣꯏꯔꯝꯃꯦ ꯑꯗꯨꯒꯤ ꯑꯗꯨꯗꯨ ꯇꯧꯕ ꯉꯁꯤꯗꯤ ꯂꯣꯏꯔꯛꯄꯁꯦ ꯄꯨꯡ ꯃꯔꯤ ꯁ꯭ꯋꯥꯏꯗꯩ ꯍꯧꯕꯅꯦꯕ ꯑꯗꯨꯒꯤ ꯑꯗꯨꯒꯤ ꯂꯥꯁꯀꯤ ꯀꯩꯅꯣꯁꯦ ꯑꯗꯨꯅ ꯇꯔꯨꯛ ꯃꯈꯥꯏ ꯁ꯭ꯋꯥꯏꯗ ꯂꯣꯏꯔꯦ ꯑꯗꯨ ꯂꯣꯏꯔꯒ ꯃꯤꯅꯤꯠ ꯇꯔꯥꯃꯨꯛ ꯐꯝꯃꯒ ꯂꯥꯛꯑꯦ ꯑꯗꯨ ꯑꯗꯨꯒꯤ ꯍꯥꯏꯗꯤ ꯍꯦꯛ ꯂꯣꯏꯈꯤꯕꯒ ꯂꯥꯛꯈꯤꯕ ꯑꯣꯏꯕꯒꯤ ꯋꯥꯕꯗ ꯑꯗꯣ ꯑꯗꯨꯃꯥꯏꯅ ꯇꯧꯋꯦ ꯉꯁꯤꯗ ꯌꯥꯝꯅ ꯑꯗꯨꯒ ꯑꯌꯨꯛ ꯅꯨꯡꯊꯤꯜꯗꯨꯅ ꯑꯃꯨꯛ ꯈꯤꯇꯪ ꯀꯣꯝꯃꯦꯕ ꯉꯁꯤꯗꯣ ꯂꯣꯏꯕꯩꯗꯨꯗꯅꯤ ꯉꯁꯤ ꯂꯥꯏ ꯂꯧꯈ꯭ꯔꯤꯁꯤꯦ
ꯑꯣ ꯑꯣ ꯍꯣꯏ ꯑꯗꯨꯝ ꯍꯥꯏꯗꯤ ꯀꯣꯛ ꯀꯩꯅꯣ ꯇꯧꯕꯅꯦ ꯍꯥꯏꯕꯗꯤ ꯌꯥꯝ ꯂꯥꯏꯗꯧꯕ ꯃꯥꯜꯂꯒ ꯌꯥꯝ ꯂꯨꯕꯁꯨ ꯂꯩꯕꯅꯦꯕꯀꯣ ꯑꯗꯩ ꯌꯥꯝ ꯂꯨꯗꯧꯕ ꯃꯥꯜꯂꯒ ꯑꯗꯨꯝ ꯄꯠꯀ ꯂꯨꯁꯤꯜꯂꯒ ꯑꯗꯨꯃꯥꯏꯅ ꯇꯧꯕꯁꯨ ꯂꯩꯕꯅꯦꯕꯀꯣ ꯍꯣꯏ ꯌꯥꯔꯤꯁꯦ ꯁꯤ ꯑꯣꯏꯔꯁꯦ ꯑꯁꯤ ꯑꯣꯏꯔꯒ ꯑꯩꯁꯦ ꯍꯧꯖꯤꯛꯀꯥꯟꯁꯦ ꯈꯔ ꯑꯗꯨꯝ ꯃꯐꯝ ꯑꯃ ꯐꯖꯕ ꯑꯃꯗ ꯆꯠꯂꯒꯀꯣ ꯑꯗꯨ ꯋꯥꯈꯜꯒꯥꯁꯦ ꯍꯥꯏꯐꯦꯠ ꯈꯤꯇꯪꯗꯤ ꯀ ꯇꯧꯊꯣꯛꯅꯕ ꯀꯩꯗꯧꯅꯕ ꯍꯥꯏꯐꯦꯠ ꯇꯧꯕꯗꯤ ꯇꯧꯅꯤꯡꯕꯅꯦ ꯍꯥꯏꯗꯤ ꯆꯥꯛꯃꯛꯛ ꯆꯥꯗ꯭ꯔꯁꯨꯀꯣ ꯀꯩ ꯀꯩꯅꯣ ꯈꯔ ꯆꯥꯔꯨꯔꯒ ꯑꯗꯨꯝ ꯍꯋꯥ ꯅꯨꯡꯁꯤꯠꯀꯥ ꯆꯥꯕ ꯃꯐꯝ ꯌꯥꯕꯗꯣ ꯑꯗꯨꯃꯥꯏꯅ ꯇꯧꯔꯒ ꯑꯝꯇ ꯆꯠꯅꯤꯡꯕꯅꯤ ꯑꯗꯨ ꯅꯪꯅꯀꯣ ꯀꯩꯒꯨꯝꯕ ꯉꯟꯅꯒꯨꯝꯕ ꯂꯥꯛꯄ ꯈꯣꯠꯄ ꯑꯣꯏꯇꯥꯔꯗꯤ ꯌꯥꯝ ꯆꯞ ꯆꯥꯒꯗꯕꯅꯦꯕ ꯍꯥꯏꯗꯤ ꯌꯥꯝ ꯑꯗꯨꯝ ꯅꯣꯡꯃ ꯌꯥꯝꯗ꯭ꯔꯕꯗ ꯍꯞꯇꯥ ꯑꯃꯗ ꯈꯤꯇꯪ ꯍꯥꯏꯗꯤ ꯇꯪꯈꯥꯏ ꯉꯇꯪꯒ ꯄꯨꯔꯒ ꯈꯤꯇꯪ ꯉꯟꯅꯒ ꯂꯥꯛꯑꯦ ꯂꯥꯛꯑꯗꯤꯀꯣ ꯑꯗꯨꯝ ꯑꯩꯁꯨ ꯆꯠꯇꯣꯔꯕꯅꯤꯅ ꯃꯐꯝ ꯑꯃꯗ ꯍꯧꯖꯤꯛꯁꯨ ꯌꯥꯝ ꯆꯠꯅꯤꯡꯕ ꯍꯥꯏꯇꯥꯔꯦ ꯅꯍꯥꯟꯅ ꯑꯩꯈꯣꯏꯅ ꯆꯥꯛ ꯆꯥꯨꯕ ꯃꯐꯝꯗꯨꯗ ꯑꯣꯏꯔꯁꯨ ꯑꯩ ꯅꯨꯃꯤꯗꯥꯡ ꯋꯥꯏꯔꯝꯒꯨꯝꯕ ꯌꯥꯝ ꯉꯜꯂꯁꯨ ꯅꯨꯡꯉꯥꯏꯇꯅꯀꯣ ꯅꯨꯃꯤꯗꯥꯡ ꯋꯥꯏꯝꯒꯨꯝ ꯑꯗꯨꯃꯥꯏꯅ ꯇꯧꯔꯒ ꯍꯋꯥꯤ ꯆ ꯆꯥꯔꯨꯔꯒ ꯃꯤ ꯌꯥꯝꯕ ꯆꯀꯠ ꯆꯠꯈꯠ ꯇꯧꯕꯗꯨꯁꯨ ꯑꯃꯨꯛ ꯄꯥꯝꯗꯕꯀꯣ ꯑꯗꯨꯝ ꯂꯩꯗꯅꯀꯣ ꯑꯗꯨꯃꯥꯏꯅ ꯑꯗꯨꯝ ꯈꯤꯇꯪ ꯋꯥꯔꯤ ꯋꯥꯇꯥꯏꯒꯩ ꯇꯧꯔꯒ ꯌꯥꯝ ꯅꯨꯡꯉꯥꯏꯕ ꯑꯣꯏꯔꯒ ꯇꯧꯕꯗꯣ ꯄꯥꯝꯕꯀꯣ ꯑꯗꯨ ꯅꯪ ꯅꯪꯁꯦ ꯑꯝꯇ ꯍꯞꯇꯥꯒꯨꯝꯕ ꯑꯃ ꯈꯤꯇꯪ ꯑꯃ ꯍꯞꯇꯥ ꯃꯅꯨꯡꯗ ꯑꯃꯨꯛꯇꯪ ꯈꯤꯇꯪ ꯉꯟꯅ ꯂꯥꯛꯄ ꯌꯥꯔꯦ ꯐꯗꯧꯅꯤꯅꯦ
ꯍꯣ ꯑꯗꯨꯗꯨꯅꯦ ꯅꯍꯥꯟꯒꯤ ꯃꯐꯝ ꯑꯩꯈꯣꯏꯅ ꯆꯥꯕ ꯃꯐꯝꯗꯣ ꯑꯩ ꯌꯥꯝ ꯄꯥꯝꯃꯨꯏ ꯄꯥꯝꯃꯨꯏ ꯍꯥꯏꯕꯗꯤ ꯃꯐꯝꯗꯨꯒꯤ ꯐꯖꯕ ꯃꯐꯝꯗꯨꯗꯒꯤ ꯑꯩꯈꯣꯏꯅ ꯂꯧꯕ ꯌꯥꯕ ꯅꯨꯡꯉꯥꯏꯕ ꯀꯩꯝꯇ ꯂꯧꯕ ꯅꯪꯈꯤꯗꯕꯗꯣ ꯅꯨꯃꯤꯠꯇꯣ ꯑꯗꯨꯝ ꯆꯠꯇꯕ ꯌꯥꯗꯦ ꯆꯥꯗꯕ ꯌꯥꯗꯦ ꯍꯥꯏꯕ ꯇꯥꯔꯦ ꯆꯠꯂꯒꯇꯪ ꯍꯜꯂꯛꯈꯤꯕ ꯇꯥꯏꯞꯇꯧꯗꯣ ꯌꯥꯝ ꯦꯡꯈꯤꯗꯦ ꯑꯗꯨꯕ ꯃꯐꯝꯗꯨꯗꯤ ꯆꯠꯂꯒ ꯍꯅ ꯍꯥꯏꯕ ꯑꯗꯨꯃꯥꯏꯅꯗꯤ ꯌꯥꯝ ꯆꯥꯛꯃꯨꯛ ꯅꯠꯇ꯭ꯔꯒꯁꯨ ꯀꯩꯅꯣꯝꯇꯕꯨ ꯆꯥꯕ ꯑꯣꯏꯔꯁꯨ ꯅꯠꯇ꯭ꯔꯒꯁꯨ ꯆꯥꯛ ꯄꯨꯔꯒ ꯀꯩꯅꯣꯝꯃ ꯑꯗꯨꯝ ꯇꯧꯔꯒ ꯆꯥꯕ ꯑꯣꯏꯔꯁꯨ ꯑꯗꯨꯃꯥꯏꯅꯗꯤ ꯌꯥꯝ ꯇꯧꯅꯤꯡꯉꯦ ꯑꯗꯨꯕ ꯃꯐꯝꯗꯣ ꯍꯥꯏꯗꯤ ꯌꯥꯝ ꯑꯗꯨꯛꯀꯤ ꯃꯇꯤꯛ ꯐꯖꯕ ꯅꯨꯡꯉꯥꯏꯕ ꯑꯗꯒꯤ ꯃꯤ ꯌꯥꯝ ꯀꯟꯅ ꯂꯥꯡꯄꯣꯏꯗꯕ ꯑꯗꯨꯃꯥꯏꯅ ꯑꯣꯏꯕꯒꯤ ꯌꯥꯝ ꯅꯨꯡꯉꯥꯏꯒꯗꯕ ꯃꯐꯝꯗꯤ ꯑꯣꯏꯗꯤ ꯑꯣꯏꯕꯅꯦꯕ ꯑꯗꯣ ꯑꯗꯨꯝ ꯐꯔꯛ ꯇꯥꯈ꯭ꯔꯦ ꯑꯗꯨꯗꯣ ꯀꯃꯥꯏ ꯇꯧꯁꯨ ꯀꯃꯥꯏꯅ ꯇꯧꯕ ꯍꯥꯏꯁꯦ ꯑꯗꯨꯅꯦ ꯍꯥꯏꯗꯤ ꯍꯧꯖꯤꯛꯁꯦ ꯑꯩꯁꯦ ꯉꯔꯥꯡ ꯅꯍꯥꯟꯗꯁꯨ ꯑꯃꯨꯛ ꯂꯦꯞꯄꯦ ꯑꯗꯨ ꯈꯪꯗꯦ ꯑꯁꯦꯡꯕꯒꯤꯗꯤ ꯑꯗꯨꯝ ꯌꯥꯕꯨꯗꯤ ꯌꯥꯗꯣꯏꯅꯦꯕ ꯑꯩꯅ ꯁꯨꯝ ꯅꯨꯡꯉꯥꯏꯖꯗꯕ ꯍꯥꯏꯇꯥꯔꯦ ꯑꯗꯨꯝ ꯍꯥꯏꯗꯧꯁꯨ ꯇꯟꯕꯗꯣ ꯍꯥꯏꯕꯗꯤ ꯉꯔꯥꯡ ꯅꯍꯥꯟꯗꯁꯨ ꯑꯃꯨꯛ ꯂꯧꯈꯤꯗ ꯉꯥꯏꯕꯒꯤ ꯁꯨꯝ ꯇꯟꯕꯗꯣ ꯑꯗꯨꯅꯤꯗ ꯑꯗꯣ ꯈꯪꯗꯦ ꯄꯨꯡꯁꯦ ꯅꯣꯡꯃ ꯑꯁ ꯑꯗꯨꯅꯤ ꯍꯥꯏꯕ ꯑꯃ ꯈꯪꯗꯦꯅꯦ ꯑꯗꯨꯗꯣꯏꯁꯦ ꯈꯤꯇꯪ ꯉꯟꯕ ꯍꯥꯏꯁꯦ ꯑꯁ ꯉꯟꯕ ꯍꯥꯏꯁꯦ ꯑꯗꯨꯝ ꯃꯉꯥꯁꯦ ꯍꯧꯖꯤꯛꯇꯤ ꯌꯥꯝ ꯃꯝꯕꯗꯣ ꯑꯝꯇ ꯑꯣꯏꯗ ꯆꯗꯃꯤꯅꯅꯦ ꯀꯩꯁꯨ ꯃꯉꯥꯗ ꯀꯩꯅꯣ ꯇꯧꯁꯤꯟꯗꯦꯕ ꯑꯗꯨꯅ ꯑꯗꯨꯝ ꯍꯦꯛꯇ ꯊꯦꯡꯖꯈꯤꯕ ꯑꯗꯣ ꯉꯔꯥꯡꯗ ꯀꯩꯅꯣ ꯇꯧꯕ ꯅꯨꯃꯤꯠꯇꯨꯗꯤ ꯑꯩ ꯈꯤꯇꯪ ꯉꯟꯅꯗꯤ ꯂꯥꯛꯄꯅꯦ ꯑꯩꯅ ꯅꯪꯅ ꯐꯣꯟ ꯄꯥꯏꯈꯠꯂꯛꯇꯕ ꯅꯨꯃꯤꯠꯇꯣ ꯅꯪꯅ ꯊꯕꯛ ꯆꯤꯟꯕ ꯅꯨꯃꯤꯠꯇꯣ ꯑꯗꯨꯅ ꯏꯪꯉꯟ ꯉꯟꯗꯣꯏꯅꯦ ꯑꯩꯅ ꯂꯥꯛꯇꯣꯏꯁꯦ ꯃꯉꯥ ꯃꯈꯥꯏ ꯁ꯭ꯋꯥꯏꯗ ꯌꯧꯔꯛꯄꯅꯦꯕ ꯁꯤꯗ ꯃꯤ ꯃꯉꯥꯃꯨꯛꯇꯤ ꯍꯦꯜꯂꯝꯃꯗ꯭ꯔꯥ ꯑꯗꯨꯃꯥꯏꯅ ꯌꯧꯔꯛꯄ ꯑꯣꯏꯔꯒꯗꯤ ꯑꯃꯨꯛ ꯌꯥꯗꯤ ꯌꯥꯅꯦꯕ ꯃꯉꯥ ꯃꯈꯥꯏ ꯁ꯭ꯋꯥꯏꯗꯗꯒꯤ ꯃꯤꯗꯨ ꯉꯥꯏꯅꯗꯕꯤꯗ ꯏꯕꯥꯅꯤ ꯑꯣꯏꯔꯁꯨ ꯑꯩꯈꯣꯏ ꯑꯅꯤ ꯑꯍꯨꯝꯗ ꯑꯣꯏꯔꯁꯨ ꯐꯠꯖꯈꯤꯕ ꯑꯣꯏꯔꯒꯗꯤ ꯑꯗꯨꯝ ꯌꯥꯗꯤ ꯌꯥꯗꯕꯅꯤ ꯑꯗ ꯑ ꯈꯪꯗꯦ ꯑꯗꯨ ꯑꯌꯨꯛ ꯈꯪꯗꯦ ꯑꯩ ꯀꯔꯤ ꯍꯥꯏꯗꯣꯏꯅꯣ ꯈꯪꯗꯦ ꯑꯩꯁꯨ ꯒ꯭ꯌꯥꯟ ꯇꯥꯗ꯭ꯔꯦ ꯅꯪ ꯆꯠꯇꯂꯂꯒꯗꯤ ꯅꯪꯒꯤ ꯅꯃꯥꯟꯅꯕ ꯑꯃ ꯃꯣꯏ ꯃꯌꯥꯝ ꯑꯃ ꯂꯨꯍꯣꯡꯕꯩꯗꯨꯅ ꯀꯩꯀꯩ ꯅꯨꯃꯤꯠꯇꯅꯣ ꯅꯪꯅ ꯂꯩꯔꯨꯗꯣꯏꯁꯦ ꯂꯩꯔꯒꯗꯤ
ꯑꯗꯨꯕꯨꯗꯤ ꯂꯨꯍꯣꯡꯕ ꯅꯨꯃꯤꯠ ꯈꯛꯇꯪ ꯂꯩꯔꯕ ꯁ꯭ꯋꯥꯏꯗ ꯍꯥꯏꯗꯤ ꯇꯥꯡ ꯇꯥꯡ ꯀꯨꯟꯃꯉꯥ ꯀꯨꯟꯇꯔꯨꯛ ꯈꯛꯇꯪ ꯑꯣꯏꯔꯁꯨ ꯌꯥꯏꯑꯕꯀꯣ ꯑꯁꯦꯡꯕꯗꯤ ꯀꯨ ꯀꯨꯟꯇꯔꯨꯛꯇꯨꯅꯦꯕ ꯃꯥꯅ ꯍꯥꯏꯅꯤꯡꯉꯤꯁꯤꯅ ꯇꯥꯡ ꯀꯩꯅꯣꯗ ꯀꯣꯂꯍꯣꯨꯝꯗꯣꯏꯗ ꯂꯥꯛꯑꯣ ꯍꯌꯦꯡꯁ ꯂꯥꯛꯑꯣ ꯑꯗꯒꯤ ꯃꯣꯏꯒꯤ ꯍꯩꯖꯤꯡ ꯄꯣꯠ ꯀꯩꯀꯩ ꯊꯧꯕꯒꯤ ꯄꯣꯠ ꯆꯩ ꯍꯥꯟꯕ ꯈꯣꯠꯄ ꯑꯗꯨ ꯑꯗꯨꯝ ꯈꯔ ꯇꯧꯕꯅꯤꯅ ꯑꯗꯩ ꯍꯥꯟꯅꯗ꯭ꯔꯃꯛꯁꯨ ꯊꯗꯣꯛ ꯊꯝꯖꯤꯟ ꯄꯣꯠ ꯆꯩ ꯃꯌꯥꯝ ꯑꯃ ꯄꯨꯔꯛꯄ ꯈꯣꯠꯄ ꯇꯧꯕꯒꯤꯗ ꯑꯗꯨꯝꯕꯕꯁꯨ ꯌꯥꯎꯍꯟꯅꯤꯡꯕꯀꯣ ꯑꯗꯩ ꯇꯉꯥꯏ ꯐꯗꯅ ꯃꯥꯅ ꯃꯦꯟ ꯍꯥꯏꯔꯤꯁꯤꯗꯤ ꯑꯗꯨꯝ ꯂꯨꯍꯣꯡꯕ ꯅꯨꯃꯤꯠꯁꯤꯅꯦ ꯂꯨꯍꯣꯡꯕ ꯅꯨꯃꯤꯠꯇꯨꯗꯤ ꯊꯕꯛ ꯑꯗꯨꯝ ꯈꯔ ꯂꯩꯗꯅꯀꯣ ꯃꯥꯏꯁꯨ ꯃꯃꯥꯟꯅꯕ ꯀꯩꯗꯣ ꯃꯥꯁꯨ ꯑꯗꯨꯝ ꯍꯥꯟꯅꯗꯒꯤ ꯕꯣꯔꯗꯤꯡꯗ ꯀꯩꯗ ꯁꯨꯝ ꯆꯥꯎꯔꯛꯄꯒꯤ ꯃꯃꯥꯟꯅꯕꯁꯨ ꯀꯥ ꯍꯦꯟꯅ ꯂꯩꯇꯦꯕ ꯑꯗꯩ ꯂꯩꯀꯥꯏꯒꯤꯁꯨ ꯀꯥ ꯍꯦꯟꯅ ꯂꯩꯇꯕ ꯑꯣꯏꯕꯒꯤ ꯑꯩꯒ ꯁꯨꯝ ꯇꯧꯅꯤꯒꯤ ꯍꯥꯏꯔꯛꯏꯕ ꯑꯗꯨꯕꯨꯗꯤ ꯀꯩꯁꯨ ꯀꯥꯏꯗꯦ ꯑꯗꯣ ꯑꯩꯅ ꯍꯥꯏꯗꯤ ꯅꯪ ꯑꯩꯁꯦ ꯊꯕꯛꯇꯣ ꯇꯧ ꯑꯩꯒꯤ ꯊꯕꯛꯇꯣ ꯐꯪꯒꯦꯔꯥ ꯐꯪꯉꯣꯏꯔ ꯑꯩꯁꯨ ꯀꯣ ꯑꯗꯨꯝ ꯃꯊꯪ ꯊꯥꯗꯒꯤꯗꯤ ꯑꯗꯨꯝ ꯆꯠꯂꯒꯦꯅ ꯑꯗꯨꯝ ꯈꯜꯂꯕ ꯍꯥꯏꯇꯥꯔꯦ ꯇꯥꯡ ꯑꯃꯅꯤ ꯁ꯭ꯋꯥꯏꯗꯒꯤ ꯑꯗꯨꯗꯨꯅ ꯆꯠꯀ꯭ꯔꯤꯀꯥꯟꯗ ꯃꯤ ꯑꯇꯩ ꯍꯧꯔꯨꯕꯗ ꯑꯃ ꯌꯥꯎꯔꯁꯨ ꯑꯃ ꯌꯥꯎꯔ ꯌꯥꯎꯗ ꯇꯧꯅꯔꯅꯦꯕ ꯑꯗꯨꯝ ꯏꯕꯥꯅꯤꯗꯪ ꯁꯪꯅꯕ ꯃꯇꯝꯗꯣ ꯌꯦꯡꯉꯒ ꯑꯗꯨꯝ ꯑꯗꯨꯃꯥꯏꯅ ꯀꯩꯅꯣ ꯍꯥꯏꯗꯤ ꯂꯣꯏꯁꯤꯜꯂꯛꯄꯩ ꯊꯥ ꯂꯨꯁꯤꯜꯂꯛꯄꯩ ꯇꯥꯡ ꯀꯨꯟ ꯀꯨꯟꯊ꯭ꯔꯥ ꯑꯣꯏꯔꯁꯨ ꯌꯥꯔꯦ ꯇꯥꯡ ꯀꯨꯟꯊ꯭ꯔꯥ ꯑꯣꯏꯔꯁꯨ ꯑꯃ ꯑꯣꯏꯔꯁꯨ ꯊꯦꯡꯉꯕꯗꯣꯀꯣ ꯇꯥꯡ ꯀꯨꯟꯊ꯭ꯔꯥ ꯅꯠꯇ꯭ꯔꯒ ꯑꯃ ꯑꯗꯨꯋꯥꯏꯗ ꯑꯗꯨꯝ ꯍꯪꯅꯔꯒ ꯅꯪꯅ ꯁꯪꯒꯗꯕꯗꯣ ꯑꯩ ꯀꯨꯟꯊ꯭ꯔꯥꯅꯗꯤ ꯐꯗꯣꯏꯕ ꯑꯩꯁꯨ ꯇꯥꯡ ꯑꯅꯤ ꯁ꯭ꯋꯥꯏꯗ ꯆꯠꯀꯦ ꯈꯟꯕꯀꯣ ꯑꯗꯨ ꯅꯪ ꯇꯥꯡ ꯀꯨꯟꯊ꯭ꯔꯥ ꯁ꯭ꯋꯥꯏꯗ ꯑꯗꯨꯝ ꯑꯩꯗꯣ ꯉꯁꯤꯗꯤ ꯈꯤꯇꯪ ꯉꯟꯅ ꯍꯟꯒꯦ ꯄꯨꯡ ꯃꯔꯤ ꯁ꯭ꯋꯥꯏꯗꯒ ꯍꯥꯏꯐꯦꯠ ꯍꯥꯏꯔꯒ ꯅꯠꯇ꯭ꯔꯒ ꯃꯔꯤ ꯃꯈꯥꯏ ꯁ꯭ꯋꯥꯏꯗ ꯑꯗꯨꯝ ꯌꯥꯏꯗꯅꯀꯣ ꯄꯨꯡꯈꯥꯏꯃꯨꯛꯇꯗ ꯉꯟꯈꯠꯇꯗꯤ ꯌꯥꯝ ꯀꯥ ꯍꯦꯟꯅ ꯉꯟꯈꯠꯄ ꯅꯠꯇꯦꯅꯀꯣ ꯑꯗꯨꯃꯥꯏꯅꯁꯨ ꯌꯨꯝꯗ ꯊꯕꯛ ꯑꯃ ꯂꯩꯍꯧꯕꯒꯤ ꯁꯨꯃꯥꯏꯅ ꯍꯥꯏꯔꯒ ꯂꯥꯛꯑꯒ ꯑꯗꯨꯃꯥꯏꯅ ꯇꯧꯔꯒ ꯈꯤꯇꯪ ꯄꯨꯡ ꯃꯉꯥ ꯅꯪꯁꯤꯗ ꯌꯧꯔꯛꯑꯦ ꯈꯜꯂꯁꯨ ꯃꯔꯤ ꯃꯈꯥꯏ ꯂꯥꯛꯑꯗꯤ ꯃꯉꯥ ꯃꯉꯥ ꯃꯈꯥꯏꯗꯕꯨ ꯑꯣꯏꯔꯁꯨ ꯁꯨꯝ ꯌꯥꯏꯑꯕ ꯃꯉꯥ ꯃꯈꯥꯏꯗꯩꯅ ꯄꯨꯡ ꯍꯧꯖꯤꯛꯀꯤ ꯃꯠ ꯇꯔꯨꯛ ꯃꯈꯥꯏꯗ ꯃꯨꯕꯩꯅ ꯄꯨꯡ ꯑꯃꯗꯤ ꯂꯩꯗꯅꯀꯣ ꯑꯗꯨꯃꯥꯏꯅꯗꯤ ꯌꯥꯗꯤ ꯌꯥꯗꯣꯏꯅꯤ ꯑꯗꯨꯅ ꯍꯥꯏꯕ ꯇꯟꯕꯒꯤꯗꯤ ꯈꯪꯗꯦ ꯍꯣꯏ ꯑꯗꯨꯝ ꯍꯥꯏꯕ ꯈꯣꯠꯄ ꯇꯧꯕꯁꯦ ꯃꯤꯗ ꯌꯥꯎꯕꯅꯤꯅ ꯑꯃꯨꯛꯁꯨ ꯑꯗꯨꯝ ꯅꯨꯡꯉꯥꯏꯇꯕꯅꯦꯕꯀꯣ ꯀꯟꯅꯁꯨ ꯍꯥꯏꯕ ꯍꯥꯏꯕ ꯅꯨꯡꯉꯥꯏꯇꯕ ꯑꯗꯨꯒꯤꯅꯤꯅꯦ
ꯑꯗꯨꯅꯤ ꯈꯪꯗꯦ ꯑꯗꯣ ꯅꯣꯏ ꯅꯣꯏ ꯇꯥꯔꯤꯛ ꯀꯨꯟꯅꯤꯄꯥꯟꯗ ꯀꯩꯅꯣꯝꯃ ꯄꯨꯟꯕꯒꯤ ꯍꯥꯏꯕꯗꯨꯗꯤ ꯑꯗꯨꯝ ꯊꯣꯛꯑꯗꯣꯔꯤꯕ꯭ꯔꯥ ꯀꯃꯥꯏꯅ ꯇꯧꯕꯅꯣ ꯑꯗꯨꯗꯨꯗ
ꯑꯗꯨ ꯑꯩ ꯅꯉꯣꯟꯗ ꯍꯪꯒꯦ ꯇꯧꯔꯝꯃꯤꯅ ꯃꯥꯅꯁꯨ ꯃꯣꯏꯗ ꯁꯤꯟꯒꯗꯕ ꯑꯣꯏꯕꯅꯦ ꯑꯦ ꯑꯗꯨꯗꯣ ꯍꯥꯏ ꯈꯣꯠꯂꯤ ꯃꯥꯅꯁꯨ ꯈꯤꯇꯪꯒꯨꯝꯕ ꯍꯧꯗꯣꯛꯄ ꯈꯣꯠꯄ ꯑꯗꯨꯝꯕꯒꯤ ꯋꯥꯐꯝ ꯂꯩꯕ꯭ꯔꯥ ꯈꯣꯠꯄ꯭ꯔꯥꯁꯨ ꯅꯪꯉꯣꯟꯗꯁꯨ ꯍꯪꯒꯦ ꯇꯧꯔꯝꯃꯤ ꯑꯩꯅ ꯑꯗꯣ ꯉꯁꯥꯏ ꯍꯥꯏꯐꯦꯠꯇ ꯅꯤꯡꯁꯤꯡꯉꯝꯕꯅꯦ ꯑꯗꯣ ꯑꯩꯁꯦ ꯀꯩꯅꯣꯝ ꯍꯪꯒꯗꯕ ꯂꯩꯕꯅꯤ ꯑꯗꯨꯝ ꯈꯜꯂꯒ ꯑꯗꯨꯝ ꯂꯩꯈꯤꯕꯗꯣ ꯅꯪꯅ ꯍꯪꯉꯛꯏꯁꯦ ꯌꯥꯝ ꯇꯥꯏ ꯌꯥꯝ ꯆꯥꯏꯔꯦ ꯑꯗꯣ ꯃꯥꯅ ꯑꯗꯨꯒꯤ ꯋꯥ ꯃꯇꯥꯡꯗ ꯀꯩꯝꯇ ꯍꯥꯏꯕ ꯈꯣꯠꯄ ꯇꯧꯗꯕ꯭ꯔꯥ ꯑꯃ ꯑꯩꯒꯤ ꯏꯃꯥꯟꯅꯕꯗꯨꯗꯤ ꯃꯥꯗꯤꯗꯤ ꯂꯨꯍꯕꯒꯤ ꯊꯕꯛ ꯆꯤꯟꯕꯅ ꯃꯥ ꯍꯥꯏꯐꯦꯠ ꯀꯥꯎꯕ ꯀꯥꯎꯔꯝꯝꯕꯅꯤ ꯑꯩꯅ ꯅꯤꯡꯁꯤꯡꯗ꯭ꯔꯒ ꯇꯥꯔꯗꯤ ꯑꯗꯨ ꯃꯥꯅ ꯊꯧꯕ ꯑꯣꯏꯒꯗꯕꯅꯤꯅ ꯃꯥꯅ ꯍꯥꯏꯐꯦꯠꯇꯗꯤ ꯅꯤꯡꯁꯤꯡꯕꯐꯝꯗꯤ ꯊꯣꯛꯄꯅꯤꯅ ꯈꯤꯇꯪ ꯍꯧꯠꯇꯗꯣꯔꯛꯐꯝꯁꯨ ꯊꯣꯛꯄꯅꯤ ꯇꯨꯃꯤꯅ ꯂꯩꯖꯦ ꯖꯤꯡꯒ꯭ꯔꯅꯤ ꯃꯥꯗꯣ
ꯑꯗꯨꯗꯣ ꯀꯩꯅꯣ ꯇꯧꯋꯦ ꯅꯍꯥꯟꯕꯨꯗꯤꯅꯦ ꯍꯪꯉꯛꯑꯝꯃꯦ ꯇꯥꯔꯤꯛ ꯀꯨꯟꯅꯤꯄꯥꯜꯗꯣ ꯅꯪ ꯁꯪꯗꯣꯔꯤꯕ꯭ꯔꯥꯅꯗꯤ ꯇꯧꯔꯛꯑꯝꯕꯅꯦꯕ ꯑꯗꯣ ꯑꯩꯗꯤ ꯈꯪꯗꯦ ꯁꯪꯉꯁꯨ ꯑꯩꯅ ꯑꯃꯨꯛ ꯑꯗꯨꯗꯤ ꯑꯃꯨꯛ ꯌꯥꯎꯅꯤꯡꯗ꯭ꯔꯕ ꯑꯩꯁꯦ ꯈꯪꯗꯦ ꯁꯨꯇꯤ ꯑꯣꯏꯅ ꯄꯥꯝꯕꯩ ꯇꯥꯏꯞꯇ ꯇꯧꯔꯛꯄꯗꯣ ꯍꯥꯏꯗꯤ ꯆꯥꯛ ꯆꯥꯅꯕꯒꯨꯝꯕ ꯆꯠꯄ ꯍꯥꯏꯗꯨꯁꯨ ꯑꯃꯨꯛ ꯑꯗꯨꯝ ꯄꯣꯊꯥꯔꯣꯏꯗꯣꯏꯅꯦꯕ ꯑꯗꯨꯗꯣ ꯑꯩꯗꯣ ꯃꯥ ꯑꯗꯨꯃꯥꯏꯅ ꯍꯪꯉꯛꯄꯅꯦ ꯅꯪ ꯀꯨꯟ ꯅꯤꯄꯥꯥꯟꯗ ꯌꯥꯗꯣꯏꯔꯥ ꯑꯩꯅ ꯑꯩꯗꯣ ꯑꯩꯅ ꯄꯥꯝꯃꯤꯁꯤꯅ ꯀꯨꯟꯅꯤꯄꯥꯜꯁꯤꯗꯤ ꯁꯨꯇꯤ ꯑꯣꯏꯗꯣꯏꯅꯦꯕ ꯑꯗꯨ ꯑꯣꯏꯔꯒꯗꯤ ꯍꯥꯏꯗꯤ ꯌꯥꯔꯒꯗꯤ ꯗꯤ ꯑꯗꯨ ꯑꯣꯏꯔꯒꯗꯤ ꯑꯩꯁꯦ ꯌꯥꯎꯔꯔꯣꯏꯒꯦꯅ ꯍꯥꯏꯁꯤꯔꯅ ꯑꯃꯨꯛ ꯈꯜꯂꯦꯕ ꯑꯩꯁꯦ ꯍꯥꯏꯕꯗꯤ ꯈꯪꯗꯦ ꯄꯣꯊꯥꯔꯕꯣꯏ ꯂꯩꯅꯤꯡꯕꯗꯣ ꯑꯗꯨꯒꯤ ꯃꯐꯝꯗꯨꯗ ꯑꯃꯨꯛ ꯆꯞ ꯃꯥꯟꯅꯅ ꯑꯃꯨꯛ ꯂꯥꯛꯑꯒꯗꯤ ꯄꯣꯊꯥꯕꯁꯦ ꯑꯣꯏꯔꯣꯏꯗꯣꯏꯕ ꯑꯇꯣꯞꯄ ꯃꯇꯝꯗꯗꯤ ꯑꯃꯨꯛ ꯁꯨꯇꯁꯦ ꯊꯥꯔꯣꯏꯗꯣꯏꯕ ꯑꯗꯨꯅ ꯑꯗꯨꯃꯥꯏꯅꯁꯨ ꯈꯜꯂꯦ ꯑꯩꯁꯦ ꯑꯩ ꯌꯥꯎꯔꯒꯦꯗ ꯅꯣꯏ ꯑꯗꯨꯝ ꯇꯧꯔꯣꯅ ꯍꯥꯏꯁꯦ ꯑꯗꯨꯒ ꯑꯗꯨꯗ ꯍꯥꯏ ꯍꯠꯂꯛꯑꯝꯃꯦ ꯑꯗꯨꯒ ꯑꯗꯩꯗꯤ ꯑꯗꯨꯝ ꯊꯕꯛꯁꯦ ꯁꯦ ꯃꯥꯁꯨ ꯑꯗꯨꯝ ꯈꯪꯗꯦ ꯅꯨꯄꯤ ꯑꯉꯥꯡ ꯏꯃꯨꯡ ꯄꯨꯔꯃꯤꯅꯤꯅꯦ ꯑꯗꯒꯤ ꯀꯩ ꯍꯥꯏꯅꯤ ꯑꯗꯨꯝ ꯀꯣꯛꯇꯨ ꯈꯔ ꯑꯗꯨꯝ ꯁꯥꯕꯁꯨ ꯌꯥꯎꯕꯅꯦ ꯍꯥꯏꯗꯤ ꯑꯗꯨꯝ ꯏꯃꯨꯡꯒꯤ ꯅꯨꯄꯤ ꯑꯉꯥꯡ ꯌꯥꯎꯔꯛꯑꯃꯤꯅ ꯑꯗꯨꯒꯤ ꯈꯪꯗꯦ ꯊꯕꯛꯇꯣ ꯁꯨꯝ ꯑꯃ ꯑꯃ ꯇꯧꯈꯤꯕꯅꯤꯅ ꯁꯨꯝ ꯐ꯭ꯔꯤ ꯂꯩꯀꯥꯟꯗ ꯗꯤ ꯑꯣꯏꯗꯧꯕ ꯑꯗꯣ ꯉꯁꯤꯁꯨ ꯀꯩꯁꯨ ꯐ꯭ꯔꯤ ꯑꯣꯏꯗ꯭ꯔꯦꯕꯀꯣ ꯑꯗꯨꯝ ꯍꯥꯏꯗꯤ ꯈꯪꯗꯦ ꯑꯗꯣ ꯃꯇꯝꯗꯣ ꯑꯗꯨꯝ ꯐꯔꯛ ꯇꯥꯟꯅꯔꯛꯑꯦ ꯍꯥꯏꯇꯥꯔꯦ ꯉꯁꯤꯗꯤ ꯃꯣꯏꯗꯁꯨ ꯀꯩꯅꯣ ꯆꯠꯂꯨꯕꯅꯦꯕ ꯀꯩꯅꯣꯔꯣꯝꯗ ꯆꯠꯂꯨꯕꯅꯦꯕ ꯑꯗꯨꯅ ꯉꯁꯤꯗꯤ ꯃꯅꯥꯎꯅꯨꯄꯥꯗꯨꯒ ꯑꯩ ꯗꯪ ꯇꯩꯍꯧꯄꯗꯧꯅ ꯇꯧꯋꯦꯕꯀꯣ ꯃꯥ ꯄꯨꯡ ꯃꯔꯤ ꯁ꯭ꯋꯥꯏꯗ ꯍꯜꯂꯛꯑꯦꯕ ꯑ ꯍꯜꯂꯛꯔꯒꯅꯦꯕ ꯍꯧꯖꯤꯛꯀꯤ ꯀꯩꯅꯣ ꯇꯧꯔꯤꯗꯣ ꯂꯧꯊꯣꯛꯄꯒꯤ ꯇꯧꯃꯤꯕꯗꯣ ꯑꯗꯨ ꯃꯃꯥꯡꯗꯗꯤ ꯏꯊꯟ ꯑꯩꯒꯤ ꯃꯥꯡ ꯄ ꯇꯣ ꯑꯗꯨꯝ ꯂꯩꯍꯧꯔꯦ ꯑꯗꯨꯅ ꯃꯁꯤꯃ ꯁꯥꯟꯅꯗ꯭ꯔꯦ ꯑꯗꯩꯝ ꯁꯤꯟꯕ ꯈꯣꯠꯄ ꯇꯧꯋꯀꯥꯟꯗ ꯑꯗꯨꯝ ꯍꯦꯛꯇ ꯀꯥꯎꯕꯁꯨ ꯌꯥꯎꯕꯅꯦ ꯑꯗꯨꯗ ꯃꯔꯛꯁꯤꯗ ꯃꯣꯏꯒꯤ ꯀꯩꯅꯣ ꯇꯧꯅꯤ ꯐꯥꯔꯝ ꯁꯠꯀꯅꯤꯗꯤ ꯍꯥꯏꯕꯅꯦꯕꯀꯣ ꯐꯥꯝ ꯁꯤꯠꯄꯒꯤ ꯅꯣꯡꯃ ꯑꯃꯗꯤ ꯀꯥꯏꯊꯣꯛꯁꯤ ꯀꯥꯏꯅꯁꯨ ꯍꯥꯏꯗꯦ ꯍꯥꯏꯕꯅꯤ ꯑꯗꯨꯗꯣ ꯐꯥꯝ ꯁꯠꯄꯁꯦ ꯂꯥꯎꯝꯃꯨ ꯍꯥꯏꯕ ꯑꯗꯣ ꯑꯩ ꯁ ꯈꯪꯗꯦ ꯑꯩ ꯑꯩꯗꯤ ꯑꯩ ꯍꯥꯏꯁꯦ ꯑꯝꯇ ꯑꯗꯨꯃꯥꯏꯅ ꯁꯤ ꯇꯥꯡꯅ ꯐꯪꯕꯅꯤꯅꯅ ꯑꯩ ꯑꯇꯣ ꯄꯊ ꯊ ꯗ ꯇꯧꯕꯗ ꯇꯧꯔꯦꯕ ꯍꯧꯖꯤꯛꯁꯦ ꯑꯗ ꯑꯗꯨꯃꯥꯏꯅꯗꯤ ꯂꯩꯕꯅꯦ ꯑꯗꯣ ꯈꯪꯗꯦ ꯑꯗꯣ ꯃꯥꯅ ꯍꯧꯗꯣꯔꯛꯄ ꯍꯥꯏꯁꯦ ꯀꯩꯁꯨ ꯅꯤꯡꯁꯤꯡ ꯗꯤ ꯃꯥꯟꯗꯦ ꯑꯩꯅ ꯈꯟꯕꯗ ꯑꯗꯨꯝ ꯑꯗꯨꯅ ꯅꯣꯏ ꯑꯃ ꯑꯃ ꯍꯪꯅꯗ꯭ꯔꯒꯗꯤ ꯑꯗꯨ ꯅꯣꯏ ꯇꯧꯅꯦꯅ ꯈꯜꯂꯝꯃꯤꯁꯤ ꯅꯣꯏ ꯀꯅꯥ ꯀꯅꯥ ꯑꯣꯏꯗꯣꯏꯅꯣ ꯅꯣꯏ ꯍꯧꯖꯤꯛꯀꯤ ꯅꯣꯏꯅ ꯃꯥꯟꯅꯕꯗꯨꯒ ꯅꯪꯒ ꯑꯗꯨꯒ ꯑꯩꯈꯣꯏꯒꯤ ꯀꯩꯅꯣꯁꯤꯒ ꯅꯣꯏ ꯑꯍꯨꯝ
ꯉꯥꯏꯈꯣ ꯉꯥꯏꯈꯣꯀꯣ ꯑꯩ ꯁꯤꯗ ꯐꯣꯟ ꯑꯃ ꯂꯥꯛꯏꯕꯀꯣ ꯑꯝꯇ ꯄꯥꯏꯈꯤꯦꯕꯀꯣ ꯃꯨꯛ ꯇꯧꯔꯛꯀꯦ